ꯍꯜꯂꯣ
ꯍꯜꯂꯣ
ꯍꯜꯂꯣ
ꯀꯩꯗꯧꯕꯤꯔꯤꯒꯦ
ꯑꯩꯁꯦ ꯆꯥꯛꯆꯥ ꯆꯥꯛꯆꯥꯒꯦꯅ ꯇꯧꯔꯤ ꯆꯥꯛꯆꯥꯗꯣꯏꯒꯤ ꯇꯧꯔꯤ
ꯀꯔꯤ ꯍꯤꯟꯖꯥꯡ ꯆꯥꯕꯤꯗꯣꯏꯅꯣ
ꯀꯥꯡꯁꯨ
ꯀꯥꯡꯁꯣꯏ
ꯀꯥꯡꯁꯨ ꯀꯥꯡꯁꯨ
ꯀꯥꯡꯁꯨ ꯀꯥꯡꯁꯨꯁꯤ ꯀꯔꯤ ꯀꯔꯤ ꯁꯨꯕ ꯀꯥꯡꯁꯨꯅꯣ
ꯎꯝ ꯎꯁꯣꯏ ꯎꯁꯣꯏꯅꯦ ꯍꯋꯥꯏ ꯃꯪꯒꯟꯅꯦ ꯁꯨꯏ
ꯀꯥꯡꯁꯨ ꯍꯥꯏꯔꯤꯕ ꯏꯟꯖꯥꯡ ꯍꯥꯏꯁꯤ ꯀꯃꯥꯏ ꯇꯧꯕ ꯏꯟꯖꯥꯡꯅꯣ ꯀꯌꯥꯝ ꯀꯃꯥꯏ ꯃꯑꯣꯡ ꯀꯃꯥꯏ ꯇꯧꯏ
ꯀꯥꯡꯁꯨ ꯍꯥꯏꯕꯁꯤꯗꯤ ꯏꯔꯣꯝꯕ ꯃꯈꯜ ꯑꯃꯅꯤ ꯑꯗꯨꯕꯨ ꯃꯁꯤ ꯃꯍꯤ ꯌꯥꯎꯗꯦ ꯏꯁꯤꯡ ꯊꯥꯛꯇꯦ
ꯑꯣ ꯑꯗꯨꯗꯤ ꯑꯩꯈꯣꯏꯒꯤ ꯏꯟꯖꯥꯡ ꯑꯇꯣꯞꯄꯗꯤ ꯊꯣꯡꯕꯤꯗ꯭ꯔꯕ
ꯏꯟꯖꯥꯡ ꯑꯇꯣꯞꯄꯖꯦ ꯊꯣꯡꯖꯗ꯭ꯔꯦ
ꯑꯣ ꯀꯥꯡꯁꯨ ꯃꯊꯟꯗ ꯑꯗꯨꯝ ꯆꯥꯔꯅꯦꯕ
ꯎꯝ ꯑꯈꯣꯏꯗꯤ ꯑꯉꯥꯡ ꯑꯃ ꯂꯩꯕꯗꯨꯁꯨꯅꯦ ꯁꯪꯒꯣꯝꯒ ꯇꯣꯠꯂ ꯆꯥꯒꯔꯦ ꯁꯪꯒꯣꯝꯒ ꯇꯣꯠꯂꯒ ꯆꯥꯔꯁꯨꯅꯦ ꯃꯥ ꯍꯥꯏꯅ ꯈꯔ ꯍꯥꯞꯄꯛꯑꯣꯌꯦ ꯁꯪꯒꯣꯝꯖꯨ ꯆꯥꯏ ꯀꯥꯡ ꯖꯨ ꯆꯥꯏ ꯍꯥꯎꯕ꯭ꯔꯥ ꯈꯪꯗꯦ ꯍꯥꯎꯕ꯭ꯔꯣ ꯍꯥꯎꯋꯦ ꯀꯥꯏ
ꯑꯗꯨꯑꯣꯏ ꯇꯥꯔꯗꯤ ꯑ ꯆꯥꯛꯇꯤ ꯀꯌꯥꯝ ꯀꯌꯥꯝ ꯆꯥꯕꯤ
ꯈꯔ ꯑꯗꯨꯝ ꯆꯥꯡ ꯑꯃ ꯊꯜꯂ ꯇꯣꯛꯄꯤ
ꯑꯣ ꯏꯁꯥꯒꯤ ꯏꯁꯥꯒꯤ ꯆꯥꯕ ꯉꯝꯕꯒꯤ ꯆꯥꯡꯖꯤ ꯏꯁꯥꯅ ꯈꯟꯖꯕ ꯑꯗ ꯌꯥꯝ ꯆꯥꯏꯅ ꯈꯟꯕ꯭ꯔꯥ ꯌꯥꯝ ꯆꯥꯗꯦꯅ ꯈꯟꯕ꯭ꯔꯥ
ꯆꯥꯡ ꯑꯃꯗ ꯍꯦꯟꯖꯥꯡ ꯍꯥꯎꯔꯒꯅ ꯌꯥꯝ ꯆꯥꯔꯦ ꯍꯥꯎꯇ꯭ꯔꯒꯅ ꯆꯥꯗ꯭ꯔꯦ
ꯑꯗꯨꯗꯤ ꯑꯩꯈꯣꯏꯒꯤ ꯎꯝ ꯁꯨꯝ ꯀꯣꯏꯁꯟ ꯑꯃ ꯍꯪꯖꯒꯦ ꯌꯥꯕ ꯅꯠꯇ꯭ꯔꯣ
ꯑꯧ ꯌꯥꯏ ꯍꯪꯕꯤꯌꯣ
ꯑꯩꯈꯣꯏꯒꯤ ꯃꯅꯤꯄꯨꯔꯒꯤ ꯀꯦꯄꯤꯇꯦꯜꯖꯤ ꯀꯔꯤ ꯑꯣꯏꯒꯅꯤ
ꯃꯅꯤꯄꯨꯔꯒꯤ ꯀꯦꯄꯤꯇꯦꯜꯖꯦ ꯏꯝꯐꯥꯜ
ꯑꯣ ꯑꯗꯨꯗꯤ ꯑꯩꯈꯣꯏꯒꯤ ꯑ ꯑꯩꯈꯣꯏꯒꯤ ꯂꯣꯛꯇꯥꯛ ꯄꯥꯠꯁꯤ ꯃꯃꯤꯡ ꯆꯠꯂꯤꯁꯦ ꯀꯔꯤꯒꯤꯅꯣ
ꯐ꯭ꯔꯦꯁ ꯋꯥꯇꯔ ꯑꯣꯏꯕꯒꯤ ꯐ꯭ꯔꯦꯁ ꯋꯥꯇꯔ ꯑꯆꯧꯕ ꯑꯣꯏꯕꯒꯤ
ꯑ ꯀꯩꯕꯨꯜ ꯂꯝꯖꯥꯎꯅ ꯃꯃꯤꯡ ꯆꯠꯂꯤꯁꯤꯅ ꯀꯩꯒꯤꯅꯣ
ꯀꯩꯕꯨꯜ ꯂꯝꯖꯥꯎꯅ ꯃꯃꯤꯡ ꯆꯠꯂꯤꯖꯦ ꯀꯩꯕꯨꯜ ꯂꯝꯖꯥꯎꯅ ꯃꯃꯤꯡ ꯆꯠꯂꯤꯁꯤꯗꯤ ꯑꯩꯈꯣꯏꯒꯤ ꯑꯣꯏꯕ ꯑꯩꯈꯣꯏꯒꯤ ꯏꯁꯇꯦꯠ ꯑꯦꯅꯤꯃꯦꯜ ꯂꯩꯕꯒꯤ ꯁꯉꯥꯏ ꯍꯥꯏꯔꯤꯕ ꯏꯁꯇꯦꯠ ꯑꯦꯅꯤꯃꯦꯜꯁꯦ ꯁꯤꯗ ꯂꯩꯕꯒꯤ
ꯑꯗꯨꯗꯤ ꯌꯥꯝꯅ ꯐꯩꯅꯦ
ꯌꯥꯝꯝ ꯐꯩ ꯑꯩꯈꯣꯏꯒꯤ ꯃꯅꯤꯄꯨꯔꯁꯤꯕꯨ ꯁꯛ ꯇꯥꯛꯂꯤꯕꯅꯤ
ꯑꯣ
ꯅꯣꯛꯆꯔ ꯂꯛꯑꯦꯅ ꯑꯉꯣꯟ
ꯑꯗꯨ ꯑꯣꯏ ꯇꯥꯔꯗꯤ ꯑꯩꯈꯣꯏꯒꯤ
ꯁꯪꯒꯣꯝꯗꯣ ꯇꯣꯠꯂ ꯆꯥꯕꯗꯨ ꯁꯪꯒꯣꯝꯕꯨꯛ ꯊꯛꯀꯦꯌꯦ ꯐꯤꯞ
ꯃꯅꯤꯄꯨꯔꯤꯒꯤ ꯑꯣꯏꯕ ꯍꯟꯖꯥꯡ ꯃꯈꯜ ꯈꯔ ꯍꯥꯏꯌꯨ
ꯃꯅꯤꯄꯨꯔꯒꯤ ꯑꯣꯏꯕ ꯍꯤꯟꯖꯥꯡꯈꯛ ꯈꯔꯁꯦ ꯏꯔꯣꯝꯕ ꯀꯥꯡꯁꯣꯏ ꯑꯗꯒꯤ ꯁꯧꯒ꯭ꯔꯤ ꯊꯣꯡꯕ ꯎꯠꯇꯤ ꯆꯒꯦꯝꯄꯣꯝꯕ ꯃꯔꯣꯏ ꯊꯣꯡꯕ ꯉꯥ ꯊꯣꯡꯕ ꯉꯥꯍꯩ ꯊꯣꯡꯕ ꯁꯣꯏꯕꯨꯝ ꯏꯔꯣꯟꯕ
ꯃꯤ ꯌꯥꯔꯤꯒꯩꯗꯤ ꯃꯤ ꯌꯥꯂꯥꯡꯍꯟꯒꯨꯝꯁꯤ ꯑꯗꯨꯒ ꯑꯩꯈꯣꯏꯒꯤ ꯀꯔꯤꯒꯨꯝꯕ ꯃꯥꯛ ꯇꯔꯥ ꯄꯤꯕꯅ ꯍꯪꯉꯛꯑꯒꯗꯤ ꯀꯃꯥꯏꯅ ꯑꯦꯛꯁꯄ꯭ꯂꯦꯟ ꯇꯧꯒꯅꯤ
ꯀꯩꯒꯤ ꯃꯔꯝꯗꯅꯣ ꯍꯥꯏꯁꯦ
ꯏꯟꯖꯥꯡꯒꯤ ꯃꯔꯝꯗ
ꯏꯟꯖꯥꯡꯒꯤ ꯃꯔꯝꯗ ꯃꯥꯛ ꯇꯔꯥ ꯄꯤꯔꯗꯤ ꯏꯍꯥꯟ ꯍꯍꯥꯟ ꯁꯤ ꯊꯣꯡꯕ ꯍꯥꯏꯔꯁꯤꯅꯦ ꯃꯥꯒꯤ ꯑꯦꯛꯁꯄꯤꯔꯤꯌꯦꯟꯁꯇ ꯀꯩꯗꯣ ꯃꯌꯥꯝ ꯍꯥꯏꯔꯅꯤ ꯊꯣꯡꯕꯒꯤ ꯏꯁꯇꯦꯞ ꯍꯥꯏꯔꯅꯤ
ꯑꯗꯣ ꯑꯩꯅ ꯅꯉꯣꯟꯗ ꯍꯪꯉꯤꯅꯦ ꯍꯥꯏꯔꯛꯑꯣꯅꯦ
ꯎꯠꯇꯤ ꯊꯣꯡꯕꯁꯦ ꯃꯈꯜ ꯃꯌꯥꯝ ꯃꯌꯥꯝ ꯂꯩ ꯎꯇꯤ ꯍꯥꯏꯕꯁꯤ ꯑꯩꯈꯣꯏꯒꯤ ꯃꯅꯤꯄꯨꯔꯒꯤ ꯑꯣꯊꯦꯟꯇꯤꯛ ꯑꯣꯏꯕ ꯗꯦꯁ ꯑꯃꯅꯤ ꯃꯁꯤꯗ ꯃꯈꯜ ꯃꯌꯥꯝ ꯃꯌꯥꯝ ꯂꯩ ꯑꯍꯥꯟꯕꯗ ꯎꯇꯤ ꯑꯁꯪꯕ ꯍꯥꯏꯕ ꯑꯃꯅꯦ ꯎꯇꯤ ꯑꯉꯧꯕ ꯍꯥꯏꯕꯝꯅꯦ ꯇꯣꯔꯣꯕꯣꯠ ꯎꯠꯇꯤ ꯑꯗꯒꯤꯗꯤ ꯈꯣꯡꯗ꯭ꯔꯨꯝ ꯎꯠꯇꯤ ꯎꯁꯣꯏ ꯎꯠꯇꯤ ꯎꯇꯤ ꯑꯁꯪꯕ ꯁꯪꯒꯣꯝ ꯊꯥꯛꯄ ꯎꯇꯤ ꯃꯌꯥꯝ ꯂꯩ ꯅꯃꯥꯏ ꯃꯥꯒꯤ ꯃꯈꯜꯗꯨꯒꯤ ꯑꯣꯏꯔꯒ ꯇꯣꯔꯣꯕꯣ ꯎꯇꯤ ꯍꯥꯏꯁꯤꯅ ꯇꯣꯔꯣꯕꯣꯠꯇꯣ ꯑꯗꯨꯗ ꯊꯥꯛꯑꯒ ꯆꯦꯡꯒꯗ꯭ꯔꯒ ꯊꯣꯡꯉꯗꯣꯏꯕ ꯈꯪꯉꯕ꯭ꯔꯥ
ꯎꯝ ꯎꯝ
ꯑꯗꯒꯤꯗꯤ ꯍꯋꯥꯏ ꯃꯪꯒꯜ ꯎꯇꯤ ꯁꯤꯁꯤꯦ ꯀꯃꯟ ꯌꯥꯝ ꯑꯣꯏꯅꯩꯕ ꯍꯋꯥꯏ ꯃꯪꯒꯜ ꯎꯇꯤꯁꯦ ꯍꯧꯖꯤꯛ ꯀꯥꯡꯁꯨ ꯂꯥꯛꯇꯣꯔꯦ ꯑꯗꯨꯅ ꯍꯋꯥꯏ ꯃꯪꯒꯜ ꯎꯇꯤꯁꯦ ꯇꯧꯔꯅꯤ ꯎꯁ ꯎꯁꯣꯏꯁꯨ ꯆꯥꯅꯩ ꯍꯥꯎꯕꯗꯤ ꯎꯁꯣꯏꯅ ꯍꯦꯜꯂꯦ ꯑꯗ ꯎꯁꯣꯏꯁ ꯃꯇꯝ ꯂꯩꯗꯅ
ꯎꯝ
ꯑꯗꯨꯗꯨꯅ ꯇꯧꯗꯕ ꯑꯩꯈꯣꯏꯁꯨ ꯎꯁꯣꯏ ꯎꯠꯇꯤ ꯊꯣꯡꯉꯦ ꯉꯁꯥꯏ ꯑꯗꯨꯒ ꯍꯧꯖꯤꯛꯅ ꯎꯁꯣꯏ ꯇꯧꯔꯛꯄ ꯎꯁꯣꯏ ꯎꯁꯣꯏꯒꯤ ꯆꯁꯨ ꯇꯧꯕ ꯎꯠꯁꯣꯏ ꯍꯥꯏꯕꯁꯤꯗꯤ ꯀꯩꯅꯣꯝ ꯍꯪꯉꯣꯅꯦ ꯑꯗꯨꯗꯤ
ꯎꯁꯣꯏ ꯍꯥꯏꯕꯁꯤ ꯀꯔꯤꯅꯣ ꯑꯗꯨꯗꯤ
ꯎꯁꯣꯏ ꯍꯥꯏꯕꯗꯤ ꯎꯒꯤ ꯎꯁꯣꯏ ꯎꯁ ꯑꯩ ꯈꯪꯗ꯭ꯔꯦ ꯅꯪꯨ ꯍꯥꯏꯔꯛꯅ ꯎ ꯁꯁꯣꯏꯔꯗꯤ ꯀꯩ
ꯃꯤꯁꯣꯏ ꯍꯥꯏꯕꯗꯤ ꯑꯩꯈꯣꯏꯒꯤ ꯋꯥꯍꯩ ꯍꯥꯏꯕꯕꯁꯤ ꯎꯁꯣꯏ ꯋꯥꯍꯩ ꯍꯥꯏꯕ ꯋꯥꯍꯩꯁꯤ ꯑꯔꯥꯟꯕ ꯋꯥꯍꯩꯅꯤ ꯀ ꯋꯥꯁꯣꯏ ꯍꯥꯏꯒꯗꯧꯅꯤ ꯋꯥꯗꯨꯕꯨ ꯑꯩꯈꯣꯏꯒꯤ ꯁꯣꯏꯗꯣꯛꯈ꯭ꯔꯕ ꯋꯥꯁꯦ ꯁꯣꯏꯗꯣꯛꯈ꯭ꯔꯕ ꯃꯇꯨꯡꯗ ꯀꯣ ꯑꯩꯈꯣꯏꯒꯤ ꯋꯥ ꯃꯈꯣꯡꯗ ꯆꯣꯡꯈꯠꯂꯛꯄ ꯆꯥꯕ ꯌꯥꯕ ꯋꯥ ꯍꯥꯏꯇꯥꯔꯦ ꯋꯥ ꯑꯅꯧꯕ ꯅꯧꯅ ꯆꯣꯡꯈꯠꯂꯛꯄ ꯑꯗꯨꯕꯨ ꯑꯩꯈꯣꯏꯅ ꯁꯣꯏꯗꯣꯛꯑꯒ ꯆꯥꯏ ꯍꯥꯏꯕꯒꯤꯗꯃꯛꯇ ꯏꯁꯣꯏ ꯑꯁꯣꯏ
ꯃꯥ ꯃꯥ ꯁꯣꯏ ꯍꯥꯏꯒꯗꯕꯅꯦꯕ ꯁꯣꯏ ꯍꯥꯏꯒꯗꯕ ꯅꯠꯇꯦꯕ
ꯃꯣꯏꯅ ꯈꯪꯗꯕꯒꯤ ꯍꯥꯏꯕꯅꯤ ꯑꯗꯨꯒ ꯑꯩꯈꯣꯏꯒꯤ ꯑꯩꯈꯣꯏꯒꯤ ꯑꯩꯈꯣꯏꯒꯤ ꯁꯉꯥꯏꯒꯤ ꯃꯔꯝꯗ ꯃꯍꯥꯛ ꯃꯪꯉꯥꯗꯩ ꯑꯦꯁꯦ ꯑꯃ ꯏꯌꯨ ꯍꯥꯏꯔꯦ ꯅꯪ ꯀꯃꯥꯏꯅ ꯍꯥꯏꯒꯅꯤ
ꯁꯪꯉꯥꯏꯖꯦ ꯑꯩꯈꯣꯏꯒꯤ ꯃꯅꯤꯄꯨꯔꯒꯤ ꯏꯁꯇꯦꯠ ꯑꯦꯅꯤꯃꯦꯜꯅꯦ ꯁꯤꯃꯗꯤ ꯍꯥꯏꯔꯅꯤ
ꯎꯝ
ꯑꯗꯒꯤꯗꯤ ꯁꯉꯥꯏꯁꯦ
ꯃꯥꯁꯦ ꯃꯅꯤꯄꯨꯔꯗꯇꯪ ꯂꯩꯕ ꯉꯝꯃꯤ ꯐꯨꯝꯗꯤꯗꯒꯤ ꯍꯅꯧ ꯆꯥꯔꯒ ꯍꯤꯡꯉꯤ ꯃꯥꯁꯦ ꯑꯇꯣꯞꯄ ꯂꯝꯗ
ꯂꯩꯕ ꯉꯝꯗꯦ ꯃꯔꯝꯗꯤ ꯀ꯭ꯂꯥꯏꯃꯦꯠ ꯀꯤ ꯃꯇꯥꯡꯗ ꯑꯩꯈꯣꯏꯒꯤ ꯃꯥꯅ ꯂꯩꯔꯤꯕ ꯃꯐꯝ ꯀꯩꯕꯨꯜ ꯂꯝꯖꯥꯎꯁꯤꯅ ꯏꯆꯥꯟ ꯆꯥꯟꯅꯩꯌꯦꯕ
ꯎꯝ
ꯁꯤ ꯍꯥꯏꯔꯅꯤ ꯑꯗꯒꯤ ꯃꯥꯒꯤ ꯁꯑꯣꯡ ꯁꯥꯗꯥ ꯍꯥꯏꯔꯅꯤ ꯃꯥꯒꯤ ꯃꯆꯤ ꯁꯨꯃꯥꯏ ꯄꯥꯟꯕ ꯁꯉꯥꯏꯗ ꯁꯥꯖꯤ ꯍꯥꯏꯔꯦ ꯁꯪꯉꯥꯏꯉꯤ ꯃꯆꯤ ꯂꯣꯡꯉꯦꯕ ꯁꯉꯥꯏꯁꯦ ꯆꯤꯔꯣꯡꯗꯨꯅꯦꯕ
ꯑꯩꯉꯣꯟꯗ ꯇꯥꯛꯑꯣ ꯍꯥꯏꯕ ꯅꯠꯇꯦ ꯅꯪ ꯍꯥꯏꯔꯛꯑꯣ ꯍꯥꯏꯕ ꯑꯩꯅ ꯃꯥꯛꯄꯤꯗꯣꯏꯅꯤ
ꯏꯁ ꯑꯗꯒꯤꯗꯤ ꯃꯥꯁꯦ ꯎꯝ ꯃꯅꯤꯄꯨꯔ ꯍꯧꯖꯤꯛꯇꯤ ꯃꯨꯠꯊꯔꯛꯑꯦꯕ ꯃꯥꯁꯦ ꯁꯉꯥꯏꯁꯦ ꯍꯧꯖꯤꯛꯇꯤ
ꯎꯝ
ꯑꯗꯨꯗꯨꯅ ꯁꯪꯉꯥꯏ ꯀꯟꯕꯒꯤ ꯃꯥ ꯃꯨꯠꯊꯔꯛꯏ ꯃꯔꯝꯖꯦ ꯑꯩꯈꯣꯏꯒꯤ ꯃꯅꯤꯄꯨꯔ ꯃꯩꯇꯩ ꯃꯆꯥꯁꯤꯡꯁꯦ ꯒ꯭ꯌꯥꯟ ꯇꯥꯕ ꯌꯥꯝ ꯋꯥꯠꯂꯦꯕ ꯆꯥꯕ ꯐꯪꯗꯕꯩ ꯇꯥꯞꯇ ꯃꯣꯏꯁꯦ ꯆꯥꯏꯑꯦꯕ ꯈꯪꯉꯕ꯭ꯔꯥ
ꯁꯪꯉꯥꯏꯖꯦ
ꯁꯪꯉꯥꯏꯖꯦ ꯆꯥꯏꯌꯦꯕ ꯍꯛꯆꯥꯡ ꯐꯅꯕꯅꯤ ꯍꯛ ꯍꯛꯆꯥꯡ ꯀꯟꯅꯕꯅꯤꯅ ꯍꯥꯏꯔꯒ ꯃꯤꯁꯀꯟꯁꯦꯞꯁꯟ ꯂꯩꯍꯟꯕꯗꯣ ꯑꯗꯨꯅ ꯁꯉꯥꯏꯁꯦ ꯍꯟ ꯇꯧꯔ ꯇꯧꯔꯒ ꯃꯣꯏ ꯑꯗꯨꯋꯥꯏꯗ ꯂꯩꯕꯒꫭꯏꯅ ꯑꯗꯣ ꯍꯧꯖꯤꯛꯇꯤ ꯐꯣꯔꯦꯁ ꯃꯣꯏ ꯗꯤꯄꯥꯔꯠꯃꯦꯟꯒꯩꯅ ꯉꯥꯛ ꯁꯦꯜꯂꯦꯕ ꯑꯗꯨꯃꯛꯇꯗ ꯑꯗꯨꯝ ꯎꯝ ꯁꯪꯉꯥꯏꯁꯦ ꯃꯁꯤꯡ ꯍꯟꯊꯩꯑꯦꯕ ꯑꯦꯛꯁꯇꯤꯡ ꯑꯣꯏꯗꫭꯔꯕ ꯄꯣꯠꯅꯦꯕ ꯁꯉꯥꯏꯁꯦ ꯑꯗꯨꯗꯨꯅ ꯍꯧꯖꯤꯛꯇꯤ ꯍꯥꯏꯕꯗꯤ ꯑꯈꯪ ꯑꯍꯩ ꯃꯌꯥꯝ ꯇꯥꯟꯅꯔꯒ ꯍꯧꯖꯤꯛꯇꯤ ꯑ ꯁꯪꯉꯥꯏꯁꯦ ꯃꯥꯒꯤ ꯑ ꯖꯨꯗꯕꯨꯛꯇ ꯊꯝꯃꯦꯕ ꯍꯥꯏꯕꯗꯤ ꯃꯥꯏ ꯀꯩꯕꯨꯜ ꯂꯝꯖꯥꯎꯗ ꯑꯣꯏꯔꯤꯕ ꯃꯐꯝꯁꯦ ꯁꯤꯒ ꯍꯦꯕꯤꯇꯦꯠꯁꯦ ꯆꯞ ꯃꯥꯟꯅꯅ
ꯎꯝ
ꯐꯨꯝꯗꯤ ꯇꯧꯗꯅ ꯈꯣꯠꯇꯅ ꯖꯨꯗ ꯊꯝꯃꯒ ꯍꯧꯖꯤꯛ ꯌꯣꯛꯈꯠꯅꯕ ꯀꯟ ꯇꯧꯔꯤꯕ
ꯑꯣ ꯑꯥ
ꯑꯗꯨꯗꯤ ꯅꯪ ꯑꯃꯨꯛ ꯍꯪꯉꯛꯑꯒꯦ ꯑꯗꯨꯗꯤ ꯁꯤꯔꯣꯏ ꯂꯤꯂꯤꯒꯤ ꯃꯇꯥꯡꯗ ꯃꯥꯛ ꯃꯪꯉꯥ
ꯑꯗꯨ ꯌꯥꯝ ꯐꯩꯅꯦ ꯂꯣꯜꯂꯝꯃꯅꯨ ꯕꯥ ꯎꯝ ꯑꯗꯨꯗꯤ ꯌꯥꯝꯅ ꯐꯕ ꯆꯥꯎꯈꯠ ꯑꯩꯈꯣꯏꯒꯤ ꯂꯝꯕꯤꯗ ꯃꯥꯏ ꯂꯥꯛꯏꯅꯤꯅꯦ ꯃꯥꯏ ꯑꫭꯜ ꯂꯛꯏꯅꯤꯅꯦ ꯖꯨꯗꯒ ꯊꯥꯝꯃꯤꯖꯦ ꯑꯩꯈꯣꯏꯒꯤ ꯏꯁꯇꯦꯠꯀꯤ ꯑꯣꯏꯕ ꯁꯥ ꯉꯥ ꯀꯟꯕꯒꯤ
ꯎꯝ ꯁꯉꯥꯏꯒꯥ ꯁꯖꯤ ꯁꯉꯥꯏꯒꯥ ꯁꯖꯤꯒꯁꯨ ꯌꯥꯝ ꯈꯦꯠꯅꯩꯕ ꯁꯖꯤꯁꯤꯅ ꯇꯣ ꯇꯣꯇꯣꯠ ꯅꯝꯃꯦꯕ ꯋꯥꯏꯠꯅ
ꯑꯣ ꯀꯔꯥꯏꯋꯥꯏꯗ
ꯃꯥꯒꯤ ꯃꯅꯥꯒꯟ ꯁ꯭ꯋꯥꯏꯋꯥꯏꯗ ꯑꯗꯨꯗꯨꯒ ꯁꯉꯥꯏꯗꯤ ꯗꯣꯠ ꯅꯝꯗꯦꯕ ꯃꯥ ꯃꯆꯤꯁꯦ ꯑꯁ ꯂꯣꯡꯉꯦꯕ ꯁꯖꯤꯗꯤ ꯃꯆꯤ ꯌꯥꯝ ꯂꯣꯡꯗꯦꯕ
ꯑꯣ ꯑꯗꯨꯗ ꯈꯦꯠꯅꯕꯀꯣ
ꯎꯝ
ꯑꯗꯨꯗꯤ ꯑꯩꯈꯣꯏꯒꯤ ꯃꯃꯥꯏꯗ ꯃꯈꯣꯡ ꯄꯥꯟꯕ ꯀꯔꯤꯅꯣ
ꯑꯣ ꯍꯥ
ꯃꯃꯥꯏꯗ ꯃꯈꯣꯡ ꯄꯥꯟꯕ ꯀꯩꯅꯣ
ꯃꯃꯥꯏꯗ ꯃꯈꯣꯡ ꯄꯥꯟꯕ ꯊꯔꫭꯏꯔꫭ
ꯅꯪꯅꯗꯤ ꯊꯔꯣꯏꯅꯦ ꯀꯃꯥꯏ ꯈꯪꯉꯤꯕ
ꯈꯪꯗꯦꯅꯦ ꯃꯃꯥꯏꯗ ꯑꯈꯪ ꯄꯥꯟꯕꯗꯤ ꯀꯩꯅꯣ ꯍꯥꯏꯔꯛꯑꯣꯅꯦ
ꯊꯔꫭꯏ ꯅꯠꯇꯔꯗꯤ ꯀꯩ ꯑꫭꯏꯗꫭꯏꯕ
ꯌꯥꯝ ꯎꯁꯤꯠꯇꯅ ꯍꯥꯏꯀꯣ ꯌꯦꯔꯨꯝꯖꯦ ꯍꯧꯂꯥꯎꯅꯦꯁꯤ
ꯌꯦꯔꯨꯝꯖꯦ ꯍꯧꯂꯨ ꯂꯥꯛꯑꯣꯌꯩ
ꯑꯩꯈꯣꯏꯒꯤ ꯌꯥꯝꯅ ꯈꯪꯈ꯭ꯔꯦ
ꯅꯪ ꯃꯨꯛ ꯍꯥꯢꯔꯛ ꯑꯣ ꯁꯤꯔꯣꯏꯂꯤꯂꯤꯒꯤ ꯃꯇꯨꯡꯗ ꯃꯇꯥꯡꯗ ꯍꯥꯏꯔꯛ ꯑꯣ
ꯁꯤꯔꯣꯏ ꯂꯤꯂꯤ ꯍꯥꯏꯕ ꯂꯩ ꯑꯁꯤ ꯑꯩꯈꯣꯏꯒꯤ ꯃꯅꯤꯄꯨꯔꯒꯤ ꯑꯣꯏꯕ ꯁꯇꯦꯠꯀꯤ ꯐ꯭ꯂꯥꯋꯔ ꯑꯃꯅꯤ ꯃꯁꯤꯒꯤ ꯂꯩ ꯑꯁꯤ ꯑꯇꯩ ꯃꯐꯝ ꯑꯃꯠꯇꯗ ꯁꯥꯠꯄ ꯉꯝꯗꯦ ꯑꯩꯈꯣꯏꯒꯤ ꯑꯋꯥꯡꯕ ꯆꯤꯡ ꯑꯏꯪꯕ ꯀ꯭ꯂꯥꯏꯃꯦꯠ ꯁꯝꯅ ꯍꯥꯏꯔꯕꯗ ꯎꯈ꯭ꯔꯨꯜꯒꯨꯝꯕ ꯁꯤꯗ ꯃꯔꯨ ꯑꯣꯏꯅ ꯎꯈ꯭ꯔꯨꯜꯗ ꯈꯛꯇ ꯁꯥꯠꯂꯤ
ꯎꯝ
ꯍꯥꯏꯔꯤꯕ ꯂꯩ ꯃꯈꯜ ꯑꯁꯤ ꯃꯤ ꯑꯌꯥꯝꯕꯅ ꯁꯤꯔꯣꯏꯂꯤꯂꯤ ꯌꯦꯡꯕ ꯆꯠꯅꯩ
ꯎꯝ ꯎꯈ꯭ꯔꯨꯜꯗ
ꯎꯈ꯭ꯔꯨꯜꯗ ꯑꯩꯈꯣꯏꯅ ꯊꯥꯏꯅ ꯄꯤꯛꯏꯉꯩꯗꯁꯨ ꯁꯩꯔꯦꯡ ꯑꯃ ꯇꯝꯃꯤ
ꯎꯝ
ꯎ ꯑꯩꯈꯣꯏꯒꯤ ꯗꯥꯗꯥ ꯗꯗꯥ ꯌꯦꯡꯉꯨꯁꯦ ꯅꯣꯡꯅ ꯋꯥ ꯋꯥ ꯆꯨꯔꯤꯁꯦꯅ
ꯑꯗꯨ ꯑꯗꯨ ꯑꯗꯨ ꯂꯤꯂꯤꯒꯤ ꯑꯗꯨ ꯂꯤꯂꯤꯒꯤ ꯏꯁꯩꯅꯦꯕ ꯅꯣꯛꯀꯅꯣ
ꯎ
ꯑꯣ
ꯎꯝ ꯆꯟꯅꯗꯔꯣ
ꯆꯥꯟꯅꯥꯗꯦ ꯆꯥꯟꯅꯥꯗꯦ ꯂꯤꯂꯤ ꯌꯦꯡꯕ ꯆꯠꯀꯅꯤ ꯂꯤꯂꯤ ꯌꯦꯡꯕ ꯆꯠꯀꯅꯤ ꯇꯧꯕꯩꯗꯨꯅꯦꯕ ꯅꯪ ꯍꯥꯏꯗꯣ ꯗꯨꯗꯥ ꯗꯨꯗꯥ ꯌꯦꯡꯉꯨ ꯁꯦ ꯅꯣꯡꯅ ꯋꯥ ꯋꯥ ꯆꯨꯔꯦ ꯁꯤꯅꯦ ꯅꯪ ꯍꯥꯏꯔꯛꯏꯗꯨꯅ
ꯂꯤꯂꯤ ꯌꯦꯡꯕ ꯆꯠꯀꯅꯤ ꯌꯥꯎꯕꯔꯥ ꯍꯥꯏꯁꯦ
ꯗꯗꯥ ꯗꯗꯥ ꯌꯦꯡꯉꯨꯁꯦ ꯅꯣꯡ ꯅ ꯋꯥ ꯋꯥ ꯆꯨꯔꯤꯁꯦ ꯌꯥꯔꯦꯍꯦ ꯌꯔꯕꯣ
ꯑꯗꯨ ꯑꯣꯏꯕ ꯇꯥꯔꯒꯗꯤ ꯁꯤꯔꯣꯏ ꯂꯤꯂꯤꯁꯦ ꯑꯩꯈꯣꯏꯅ ꯁꯤꯗ ꯄꯨꯊꯔꯒ ꯊꯥꯕ ꯃꯇꯝꯗ ꯃ ꯁꯅꯔꯩ ꯑꯣꯟꯒꯅꯤ
ꯁꯅꯥꯔꯦꯛ ꯑꯣꯟꯗꯦꯕ ꯂꯤꯂꯤ ꯍꯥꯏꯕ꯭ꯔꯦꯠ ꯑꯣꯏꯅ ꯑꯣꯜꯂꯦꯕ
ꯑꯣ ꯍꯥꯏꯕꯦꯠ ꯑꯣꯏꯅ
ꯎꯝ ꯃꯥꯒꯤ ꯁꯤꯔꯜꯗꯨꯗꯤ ꯑꯁꯪꯕꯗꯣ ꯑꯣꯏꯗꯦꯕ ꯑꯃ ꯂꯤꯂꯤꯗꯣ ꯈꯪꯕ꯭ꯔꯥ ꯁꯤꯔꯣꯏ ꯂꯤꯂꯤ ꯅꯠꯇꯕ ꯂꯤꯂꯤꯗꯣ ꯑꯗꯨ ꯑꯣꯏꯅ ꯑꯣꯜꯂꯦꯕ ꯃꯥꯥꯁꯦ ꯑꯗꯨꯗ ꯑꯩꯅ ꯍꯥꯏꯕꯦꯠ ꯌꯥꯝ ꯄꯨꯊꯣꯔꯛꯏꯗꯣ ꯍꯧꯖꯤꯛ ꯀ ꯍꯥꯏꯕꯗꯤ ꯀꯩꯊꯦꯜꯗꯒ ꯃꯥꯎ ꯃꯥꯔꯀꯦꯠꯇꯒ ꯂꯤꯂꯤ ꯃꯌꯥꯝ ꯇꯧꯕꯗꯣ ꯑꯗꯨꯗꯣ ꯋꯥꯂꯦꯜ
ꯑ
ꯑꯗꯣ ꯃꯥꯁꯦ ꯌꯥꯝ ꯁꯥꯠꯇꯦꯕ
ꯎꯝ
ꯑꯗꯣ ꯍꯥꯏꯕ꯭ꯔꯤꯠꯁꯨꯅꯤꯀꯣ ꯑꯃꯒ ꯁꯥꯠꯂꯦꯕ ꯑꯃꯗ ꯃꯌꯥꯝ ꯁꯥꯠꯄꯤꯗꯣ ꯍꯥꯏꯕꯗꯤ ꯃꯆꯩ ꯑꯃ ꯌꯥꯝ ꯊꯤꯀꯠꯂ ꯑꯁꯨꯃꯥꯏꯅ ꯁꯥꯠꯄꯤꯗꯣ ꯑꯣꯏꯌꯦꯕ
ꯑꯣ
ꯑꯗꯨꯅꯦ ꯂꯤꯂꯤꯒꯤ ꯋꯥꯔꯤꯖ‌ꯦ